ꯑꯣ ꯑꯣ ꯇꯥꯔꯦ ꯇꯥꯔꯦ ꯀꯩꯗꯧꯔꯤꯅꯣ
ꯍꯧꯖꯤꯛꯇꯤ ꯕꯔꯦꯟꯗꯥꯗ ꯑꯗꯨꯝ ꯐꯝꯔꯒ ꯂꯩꯌꯦꯗ ꯀꯔꯤꯁꯨ ꯇꯧꯗꯦ
ꯑꯣ ꯆꯥꯛ ꯆꯥꯔꯕꯣ
ꯆꯥꯛ ꯆꯥꯔꯦ
ꯎꯝ ꯎꯝ ꯉꯁꯤꯗꯤ ꯀꯔꯤ ꯃꯊꯦꯜ ꯆꯥꯔꯤꯅꯣ
ꯑꯁꯤꯗꯣ ꯑꯩꯈꯣꯏꯗꯤ ꯉꯥ ꯃꯆꯥ ꯐ꯭ꯔꯦꯁ ꯑꯣꯏꯕ ꯆꯥꯏꯌꯦ
ꯑꯣ ꯑꯣ ꯐꯔꯦꯅ
ꯌꯥꯝ ꯍꯣꯏ ꯐꯁꯨ ꯐꯩꯌꯦ ꯑꯗꯨꯒ ꯍꯥꯎꯁꯨ ꯍꯥꯎꯋꯦ
ꯉꯁꯤꯗꯤ ꯀꯔꯤ ꯇꯥꯎꯗꯣꯏꯅꯣ ꯌꯨꯝꯗ ꯑꯗꯨꯝ ꯂꯩꯗꯣꯏꯔ ꯅꯠꯇ꯭ꯔꯒ ꯃꯄꯥꯟꯒ ꯊꯣꯛ ꯀꯗꯥ
ꯑꯩꯗꯤ ꯍꯣꯔꯦꯟ ꯄꯨꯡ ꯑꯅꯤ ꯑꯍꯨꯝ ꯌꯧꯔꯗꯤ ꯂꯥꯏꯕ꯭ꯔꯦꯔꯤꯗ ꯊꯧꯒꯅꯤ
ꯑꯣ ꯑꯣ ꯌꯥꯝ ꯐꯥꯏꯅ ꯂꯥꯏꯔꯤꯛ ꯌꯥꯝ ꯄꯥꯕ ꯃꯥꯜꯂꯦꯀꯣ
ꯌꯥꯝ ꯄꯥꯕꯗꯤ ꯅꯠꯇꯦꯗꯥ ꯅꯨꯃꯤꯠ ꯑꯃꯗ ꯄꯨꯡ ꯑꯃ ꯑꯅꯤ ꯑꯗꯨꯒꯨꯝꯕ ꯑꯗꯨꯝ ꯌꯦꯡꯕꯤꯕ ꯋꯥꯅꯤꯗꯥ ꯌꯥꯝ ꯄꯥꯕ ꯅꯠꯇꯦ
ꯅꯪꯗꯤ ꯑꯗꯨ ꯐꯥꯎ ꯇꯥꯎꯏꯅ ꯌꯥꯝ ꯐꯌꯦ ꯔꯤꯛ ꯄꯥꯗꯕ ꯀꯨꯏꯔꯦ ꯕꯣꯜ ꯍꯦꯛ ꯍꯥꯎꯔꯛꯄꯗꯒꯤ
ꯑꯗꯨꯅ ꯗꯤꯁꯇꯔꯕ ꯌꯥꯝ ꯇꯧꯔꯦ ꯑꯩꯈꯣꯏꯕꯨꯁꯨ
ꯍꯣꯏ ꯑꯣ ꯃꯇꯝ ꯈꯔ ꯈꯛꯇꯅꯤꯗꯅ ꯑꯗꯨꯒ ꯑꯃꯨꯛꯀ ꯑꯦꯛꯖꯥꯝꯗꯗꯤ ꯁꯤꯒꯨꯝꯕ ꯀꯞꯀꯤ ꯋꯥꯔꯤꯒ ꯍꯪꯂꯛꯀꯅꯤ ꯑꯃꯨꯛ ꯑꯗꯨꯒꯤ
ꯍꯪꯂꯛꯀꯅꯤ ꯍꯥꯏꯕꯔꯣꯅꯦ
ꯍꯪꯒꯥꯥꯡ ꯑꯗꯨꯝ ꯍꯥꯡꯉꯦ
ꯑꯗꯨꯝ ꯍꯪꯉꯦꯕ
ꯍꯣꯏ ꯍꯪꯕꯅꯦ ꯏꯁꯇꯦꯝꯒꯤ ꯃꯤꯡꯒꯨꯝꯕ ꯀꯔꯤꯔꯥ ꯑꯗꯨꯝ ꯍꯪꯉꯛꯄꯅꯦ ꯑꯗꯨ ꯐꯖꯅ ꯌꯦꯡꯒꯗꯕꯅꯦ
ꯅꯪꯁꯨ ꯑꯗꯨꯒꯨꯝꯕꯣꯏ ꯑꯦꯛꯖꯥꯝ ꯊꯥꯕ꯭ꯔꯣ ꯎꯝ
ꯍꯣꯏ ꯊꯥꯕꯅꯦ
ꯎ ꯀꯔꯤꯦꯖꯥꯡ ꯍꯨꯃꯥ ꯊꯥꯒꯦ ꯅꯪꯗꯦ
ꯈꯪꯗꯦꯍꯦ ꯕꯦꯡꯒꯤ ꯊꯥꯏꯌꯦ ꯑꯦꯁ ꯑꯦꯁ ꯁꯤꯒꯨꯝꯕ ꯊꯥꯏꯌꯦ ꯑꯗꯨ ꯈꯛꯇꯅꯤ
ꯀꯩꯗꯉꯩꯗ ꯊꯥꯕ ꯍꯧ
ꯑꯁꯤꯒꯤ ꯆꯍꯤꯗ ꯍꯥꯎꯕꯅꯤꯗ ꯅꯍꯥꯟꯒꯤ ꯆꯍꯤꯗꯤ ꯇꯥꯎꯗꯦ
ꯒ꯭ꯔꯦꯖꯨꯋꯦꯁꯟꯗꯤ ꯂꯣꯏꯕ ꯅꯠꯇ꯭ꯔꯣ
ꯍꯣꯏ ꯂꯣꯏꯔꯦ ꯃꯊꯪꯒꯤ ꯀꯔꯤ ꯍꯥꯏꯁꯤꯔꯥ ꯂꯥꯁ ꯌꯥꯔꯗꯀꯣ
ꯑꯥ ꯀꯔꯤ ꯗꯤꯄꯥꯔꯃꯦꯟꯗ ꯒ꯭ꯔꯦꯖꯨꯑꯦꯁꯟ ꯇꯧꯒꯦ ꯅꯪꯗꯦ
ꯑꯩꯗꯤ ꯄꯣꯜ ꯁꯥꯏꯟꯁ ꯂꯧꯋꯦ ꯅꯪꯗꯤ
ꯑꯩ ꯀꯃꯔꯁꯅꯤ
ꯑꯣ ꯑꯁ ꯌꯥꯝ ꯐꯥꯏꯌꯦ ꯀꯣꯃꯔꯁ ꯂꯥꯛꯕꯗꯨꯗꯤ ꯀꯣꯃꯔꯁꯁꯦ ꯈꯔ ꯍꯥꯏꯕꯗꯤ ꯑꯦꯛꯖꯥꯝꯗꯨꯗꯤ ꯅꯨꯡꯉꯥꯏꯔꯝꯒꯅꯤ ꯍꯥꯏ ꯃꯦꯠꯆ ꯀꯨꯝꯕꯗꯤ ꯑꯁ ꯃꯦꯠꯁꯦ ꯑꯩꯅ ꯇꯥꯟꯕꯀꯣ
ꯅꯣꯏꯒꯤꯗꯤ ꯅꯨꯡꯉꯥꯏꯇꯧ ꯅꯣꯏꯒꯤꯗꯤ ꯖꯦ ꯆꯦ ꯈꯔ ꯌꯥꯗꯧ ꯃ ꯑꯗꯨꯝ ꯄꯣꯂꯤꯇꯤꯀꯦꯜ ꯁꯥꯏꯟꯁꯁꯨ ꯌꯥꯝ ꯍꯥꯡꯉꯦꯕꯀꯣ ꯑꯦꯖꯟꯗ
ꯍꯣꯏ ꯍꯣꯏ ꯑꯁ ꯄꯣꯂꯤꯇꯤꯀꯦꯜ ꯁꯥꯏꯟꯁꯅ ꯍꯣꯏ ꯌꯥꯝꯕꯨꯗꯤ ꯌꯥꯝꯃꯦ
ꯅꯪꯗꯤ ꯌꯥꯝ ꯍꯥꯏꯔꯝꯅꯤꯅꯦ ꯄꯣꯂꯤꯇꯤꯀꯦꯜ ꯁꯥꯏꯟ
ꯑꯩ ꯂꯔꯤꯛꯇꯤ ꯍꯥꯏꯗ ꯑꯗꯨ ꯏꯟꯇꯔꯦꯁ ꯈꯔ ꯂꯥꯏꯕꯦ ꯑꯗꯨꯝ ꯂꯥꯎꯕꯅꯦꯗ
ꯎꯝ ꯀꯔꯤ ꯀꯣꯂꯦꯖꯇ ꯒ꯭ꯔꯦꯖꯨꯌꯦꯁꯟ ꯇꯧꯒꯦ ꯅꯪꯗꯦ
ꯑꯩ ꯈꯣꯏ ꯁꯤꯗꯅꯤꯗ ꯑꯩꯈꯣꯏꯖꯤꯛ ꯏꯝꯐꯥꯜꯗꯀꯣ
ꯎꯝ ꯀꯔꯤ
ꯗꯤ ꯑꯦꯝ ꯗꯤ ꯑꯦꯝ ꯀꯣꯂꯦꯖꯇ ꯗꯤ ꯑꯦꯝ ꯀꯣꯂꯦꯖꯇꯒꯤ
ꯑꯗꯨꯒ ꯒ꯭ꯔꯦꯖꯨꯋꯦꯁꯟ ꯂꯥꯁ ꯌꯥꯔ ꯂꯣꯏꯕ
ꯍꯣꯏ ꯂꯥꯁꯌꯥꯔꯅ ꯂꯣꯏꯔꯦ
ꯅꯪꯒꯤꯗꯣ ꯊ꯭ꯔꯤ ꯌꯔꯁ ꯑꯣꯏꯕ꯭ꯔꯣ ꯐꯣꯔ ꯌꯔꯁ ꯑꯣꯏꯕ꯭ꯔꯣ ꯒ꯭ꯔꯦꯖꯨꯌꯦꯦꯁꯟꯗꯣ
ꯑ ꯑꯩꯗꯤ ꯊ꯭ꯔꯤ ꯊ꯭ꯔꯤ ꯈꯛꯇ ꯇꯥꯕ ꯍꯥꯏꯕꯗꯤ ꯑꯦꯛꯖꯥꯝ ꯊꯥꯅꯤꯡꯕꯒꯦꯀꯣ ꯐꯣꯔ ꯌꯥꯔꯁ ꯇꯥꯝꯕꯁꯨ ꯀꯥꯟꯅꯔꯔꯣꯏ ꯍꯥꯏꯕ
ꯑꯣ ꯑꯆꯥ
ꯇꯥꯎꯅꯤꯡ ꯇꯥꯎꯁꯤꯔꯥꯟꯅꯗꯤ ꯈꯥꯨꯕꯅꯤ ꯑꯗꯨꯒ ꯃꯇꯝ ꯃꯇꯝ ꯃꯥꯡꯍꯜꯂꯦꯅꯀꯣ
ꯑꯣ ꯊ꯭ꯔꯤ ꯌꯥꯔꯁꯁꯨ ꯐꯣꯔ ꯌꯥꯔꯁꯀꯥ ꯅꯠꯇꯦ ꯑꯩꯈꯣꯏ ꯅꯍꯥꯟ ꯑꯩꯈꯣꯏ ꯑꯩ ꯅꯍꯥꯟ ꯅꯥꯏꯟꯗꯤ ꯊ꯭ꯔꯤ ꯏꯔ ꯈꯛꯇꯅꯦꯕꯀꯣ ꯒ꯭ꯔꯦꯖꯨꯌꯦꯦꯁꯟꯗꯣ ꯑꯗꯣ ꯍꯧꯖꯤꯛ ꯑꯗꯨ ꯑꯗꯨꯒꯤ ꯊ꯭ꯔꯤ ꯏꯔꯁꯀ ꯍꯧꯖꯤꯛ ꯊ꯭ꯔꯤ ꯏꯔꯁꯀꯤ ꯒ꯭ꯔꯦꯖꯨꯑꯌꯦꯁꯟ ꯁꯥꯔꯇꯤꯐꯤꯀꯦꯠꯇꯣ ꯑꯗꯨꯝ ꯚꯦꯂꯨꯗꯤ ꯃꯥꯟꯅꯕ꯭ꯔꯣ
ꯎꯝ ꯍꯣꯏ ꯍꯥꯏꯕꯗꯤꯀꯣ ꯑꯩꯈꯣꯏꯅ ꯄꯤ ꯑꯩꯆ ꯗꯤꯒꯨꯝꯕ ꯀꯔꯤ ꯍꯥꯏ ꯁꯤꯔꯥ ꯇꯤꯆꯤꯡꯒꯤ ꯂꯥꯏꯟꯗ ꯆꯠꯅꯤꯡꯉꯗꯤ ꯑꯦꯝꯑꯦ ꯒꯨꯝꯕ ꯑꯃꯨꯛ ꯇꯝꯅꯤꯡꯉꯗꯤ ꯐꯣꯔ ꯌꯥꯔꯁ ꯇꯝꯕꯅ ꯐꯥꯏꯌꯦ ꯅꯠꯇ꯭ꯔꯒ ꯑꯩꯈꯣꯏꯅ ꯑꯁꯤ ꯀ ꯏꯁꯇꯦꯞ ꯂꯥꯏꯟꯗ ꯆꯠꯅꯤꯡꯉꯦ ꯍꯥꯏꯔꯗꯤ ꯐꯣꯔ ꯍꯤꯜꯁ ꯇꯥꯝꯗꯁꯨ ꯌꯥꯏ ꯊ꯭ꯔꯤ ꯌꯔꯁ ꯈꯛꯇ ꯇꯥꯝꯃꯔꯒ ꯑꯃꯨꯛꯀ ꯍꯦꯛ ꯂꯣꯏꯔꯒ ꯀꯣꯆꯤꯡꯒꯨꯝꯕ ꯂꯥꯎꯔꯒ ꯆꯠꯄꯗꯣ ꯑꯩꯈꯣꯏ ꯆꯍꯤ ꯃꯥꯡ ꯃꯥꯡꯗꯦ ꯑꯗꯨꯒꯤꯅꯦ ꯑꯩꯒꯤ ꯏꯕꯨꯡ ꯑꯦꯛꯖꯥꯝ ꯊꯥꯕ ꯂꯥꯛꯌꯦꯕꯀꯣ ꯑꯩ ꯃꯉꯣꯟꯗ ꯍꯥꯏꯔꯀꯥꯟꯗ ꯊꯥꯔꯠ ꯏꯌꯥꯔ ꯂꯣꯏꯔꯒ ꯀꯣꯆꯤꯡ ꯂꯥꯎꯔꯣ ꯑꯗꯨꯅ ꯐꯥꯒꯅꯤꯅ ꯃꯥꯅꯁꯨ ꯃꯤꯌꯥꯝꯅꯁꯨ ꯁꯨꯃꯥꯏꯅ ꯍꯥꯏꯔꯥꯛꯄ ꯑꯗꯨꯒꯤ ꯍꯣꯏ ꯐꯥꯕꯗꯤ ꯐꯥꯏꯌꯦ ꯐꯣꯔ ꯍꯤꯌꯥꯔꯁ ꯂꯣꯏꯌꯦꯕꯁꯨ ꯍꯥꯏ ꯑꯗꯨꯗꯤ ꯑꯥꯏꯗꯤꯌꯥꯁꯨ ꯌꯥꯝ ꯋꯥꯉꯅꯤ ꯑꯗꯨ ꯑꯣꯏꯔꯁꯨ ꯃꯤꯒ ꯎꯝ ꯍꯥꯟꯅ ꯍꯥꯏꯕꯗꯤ ꯁꯤꯅꯤꯌꯔꯁꯤꯡꯗ ꯄꯨꯜꯂꯒ ꯑꯦꯛꯖꯥꯝ ꯊꯥꯕꯁꯤꯡꯒ ꯈꯔꯥ ꯉꯥꯟꯟꯅ ꯄꯨꯜꯂꯣ ꯑꯗꯨꯒ ꯑ ꯑꯗꯨ ꯄꯨꯜꯂꯀꯥꯟꯗ ꯀꯔꯤ ꯍꯥꯏꯁꯤꯔꯦ ꯑꯦꯛꯁꯄꯤꯔꯤꯌꯦꯟꯁ ꯑꯅꯥꯎ ꯑꯅꯥꯎꯕ ꯊꯣꯛꯄꯗꯣ ꯑꯦꯛꯖꯥꯝꯒꯤ ꯀꯔꯤ ꯍꯥꯏꯁꯤꯔꯥ ꯑꯗꯨ ꯒꯨꯝꯕ ꯅꯪ ꯑꯥꯏꯗꯤꯌꯥ ꯈꯔ ꯂꯩꯅꯤ ꯍꯥꯏꯕ ꯑꯗꯨꯒꯤ ꯇꯥꯎꯕꯅꯤꯗ ꯅꯪꯗꯤ ꯀꯔꯤ ꯀꯔꯤ ꯑꯦꯖꯥꯡ ꯊꯥꯕ꯭ꯔꯣ
ꯑꯩ ꯑꯩꯗꯤ ꯁꯤꯖꯤꯑꯣꯜ ꯊꯥꯕꯅꯦ
ꯑꯣ ꯑꯣ ꯑ ꯑꯗꯨꯣ ꯑꯩꯈꯣꯏ ꯑꯩꯁꯨ ꯑꯁꯤ ꯆꯍꯤꯗ ꯊꯥꯒꯦꯅ ꯇꯥꯎꯈ꯭ꯔꯕꯅꯦ ꯔꯦꯖꯤꯁꯇ꯭ꯔꯦꯁꯟ ꯑꯃ
ꯑꯣ ꯑꯠꯆꯥ ꯑꯠꯆꯥꯆꯥ ꯑꯆꯥ ꯑꯆꯥ ꯑꯗꯨꯗꯤ
ꯍꯥꯏꯔꯕ
ꯑꯩꯗꯤ ꯑꯦꯛꯁꯄꯤꯔꯤꯌꯦꯟꯁ ꯌꯥꯝ ꯂꯩꯕꯗꯤ ꯅꯠꯇꯦꯗꯥ ꯑꯩꯗꯤ ꯈꯔ ꯑꯗꯨ ꯈꯔꯗꯤ ꯂꯩꯕꯁꯨ ꯌꯥꯏ
ꯍꯣꯏ
ꯎ ꯑꯩꯁꯨ ꯒ꯭ꯔꯦꯖꯨꯋꯦꯁꯟ ꯇꯧꯗꯣ ꯗꯥꯅꯥ ꯃꯟꯖꯨꯔꯤꯗ ꯇꯧꯅꯦ
ꯑꯣ ꯑꯣ ꯑꯣ ꯑꯩꯈꯣꯏꯒꯤ ꯁꯤꯅꯤꯌꯔ ꯑꯣꯏꯔꯝꯒꯅꯤꯅꯦ ꯑꯗꯨꯗꯤ
ꯈꯪꯗꯦ ꯑꯗꯨꯗ ꯁꯤꯒꯅꯤꯌꯔ ꯑꯣꯏꯕ꯭ꯔꯥ ꯑꯩꯗꯤ ꯇꯨ ꯊꯥꯎꯖꯟ ꯇ꯭ꯋꯦꯟꯇꯤꯣꯔ ꯇꯨ ꯊꯥꯎꯖꯟ ꯇ꯭ꯋꯦꯟꯇꯤ ꯐꯣꯔꯗ ꯂꯣꯏꯔꯦ ꯑꯩꯈꯣꯏꯁꯦ
ꯑꯣ ꯑꯗꯨꯗꯤ ꯑꯩꯈꯣꯏꯒꯤ ꯁꯤꯅꯤꯌꯔꯅꯤ ꯅꯪꯗꯤ
ꯒ꯭ꯔꯦꯖꯨꯋꯦꯁꯟ ꯇꯨ ꯊꯥꯎꯖꯟ ꯇ꯭ꯋꯦꯟꯇꯤ ꯐꯣꯔꯗ ꯂꯣꯏꯔꯦ ꯑꯗꯨꯒ ꯣꯔꯗ ꯂꯣꯏꯔꯒ ꯍꯦꯛ ꯒ꯭ꯔꯦꯁꯟ ꯂꯣꯏꯔꯒ ꯑꯩꯗꯤ ꯃꯄꯥꯟ ꯊꯣꯛꯈ꯭ꯔꯦꯕꯀꯣ
ꯑꯣ ꯍꯣꯏ ꯍꯣꯏ ꯐꯌꯦ ꯑꯗꯨꯅ
ꯑꯗꯨ ꯑꯗꯨ ꯑꯗꯨ ꯃꯄꯟ ꯊꯣꯛꯈ꯭ꯔꯦ ꯃꯥꯄꯜꯗ ꯋꯥꯟ ꯌꯔꯁꯀꯨꯝꯕꯗꯤ ꯂꯩꯑꯦꯕꯀꯣ
ꯍꯣꯏ
ꯑꯗꯨ ꯂꯣꯏꯔꯒ ꯂꯥꯁ ꯌꯔ ꯃꯦ ꯖꯨꯟ ꯑꯗꯨꯗ ꯂꯥꯛꯄ
ꯍꯣꯏ
ꯑꯗꯨ ꯂꯥꯛꯔꯒ ꯃꯅꯤꯄꯨꯔ ꯌꯨꯅꯤꯚꯔꯁꯤꯇꯤ ꯃꯅꯥꯛꯇ ꯂꯩꯕꯅꯤ ꯑ ꯗꯤꯁ ꯏꯌꯔ ꯂꯥꯁ ꯏꯌꯥꯔꯗꯏꯎ ꯍꯧꯔꯒ ꯗꯤꯁ ꯌꯔ ꯗꯤꯁ ꯌꯔ ꯃꯦꯐꯥꯎ ꯑꯩ ꯑꯗꯨꯗ ꯂꯩꯕꯅꯦꯕꯀꯣ
ꯑꯣ ꯍꯣꯏ ꯍꯣꯏ
ꯑꯗꯨ ꯍꯧꯖꯤꯛꯇꯤ ꯑꯗꯨꯗ ꯂꯩꯇꯦ ꯑꯇꯣꯞꯄꯗ ꯂꯩꯈ꯭ꯔꯦ ꯍꯧꯖꯤꯛꯇꯤ
ꯑꯣ ꯑꯣ ꯕꯦꯡꯒꯨꯝꯕꯗꯤ ꯊꯥꯗꯦꯀꯣꯅ
ꯑꯩ ꯕꯦꯡ ꯀꯨꯝꯕꯩꯗꯤ ꯊꯥꯗꯦ
ꯑꯣ ꯊꯥꯔꯣꯏꯗꯅ ꯕꯦꯡꯒꯤꯁꯨ ꯅꯍꯥꯟ ꯎꯝ ꯁꯦꯇꯔꯗꯦ ꯅꯨꯃꯤꯠꯇ ꯑꯩꯈꯣꯏ ꯕꯦꯡꯒꯤ ꯊꯥꯏꯌꯦꯕꯀꯣ ꯑꯁ ꯀꯣꯏꯁꯥꯟꯗꯤ ꯌꯥꯝ ꯍꯣꯡꯉꯦ ꯀꯣꯢꯁꯟ ꯍꯣꯡ
ꯑꯗꯨꯗ ꯌꯧꯕ꯭ꯔꯅ
ꯍꯣꯏ ꯑꯗꯨ ꯊꯥꯒꯦꯅ ꯇ꯭ꯔꯥꯏ ꯇꯧꯒꯦꯅ ꯑꯩꯒꯤ ꯑꯩꯅ ꯇꯧꯔꯛ ꯇꯥꯎꯁꯤꯔꯥꯅ ꯇꯥꯎ ꯑꯦꯛꯖꯥꯝ ꯊꯥꯕꯀꯣ ꯑꯁ ꯀꯣꯏꯁꯥꯟꯗꯤ ꯌꯥꯝ ꯍꯣꯡꯉꯦ
ꯑꯗꯣ ꯅꯪ ꯀꯩꯌꯥ ꯀꯨꯃꯥ ꯇꯧꯒꯦ ꯍꯥꯟꯅꯦꯗꯒꯤ
ꯑꯗꯨꯝ ꯊꯥꯕꯗ ꯑꯗꯨ ꯊꯥꯖꯕꯗꯤ ꯊꯥꯖ ꯑꯗꯨ ꯑꯣꯏꯔꯁꯨ ꯀꯣꯏꯁꯥꯟꯗꯤ ꯌꯥꯝ ꯍꯣꯡꯉꯦ ꯂꯩꯔꯤꯛꯀ ꯌꯥꯝꯅ ꯍꯧꯖꯤꯛꯀꯥꯟ ꯄꯥꯗꯕꯒꯤꯀꯣ ꯀꯣꯢꯁꯟ ꯍꯣꯡꯕꯗꯤ ꯍꯣꯡꯉꯦ ꯑꯗꯨ ꯑꯣꯏꯔꯁꯨ ꯂꯥꯏꯔꯤꯛ ꯄꯥꯗꯕ ꯀꯔꯤ ꯍꯥꯏꯁꯤꯔꯥ ꯀꯣꯟꯐ꯭ꯌꯨꯁ ꯆꯠ ꯆꯠꯄꯗꯣ ꯂꯩꯔꯤꯛ ꯄꯥꯗꯕꯒꯤꯅꯤꯕ ꯑꯗꯨ ꯀꯣꯟꯐ꯭ꯌꯨꯁ ꯆꯠꯄꯗꯣ ꯂꯩꯔꯤ ꯈꯟꯅ ꯀꯟꯅ ꯈꯔ ꯄꯥꯔꯗꯤ ꯑꯦꯛꯖꯥꯝꯗꯤ ꯑꯁ ꯌꯥꯝ ꯅꯨꯡꯉꯥꯏꯅꯤ ꯂꯨꯕ ꯅꯠꯇꯦ ꯌꯥꯝ ꯍꯣꯡꯉꯦ ꯃꯣꯏꯗꯣ
ꯕꯦꯡꯒꯤ ꯑꯦꯖꯥꯝꯗꯣ ꯍꯟꯗ꯭ꯔꯦ ꯀꯣꯏꯁꯟꯅꯤ ꯍꯥꯏꯌꯦꯕꯀꯣ ꯖꯤ ꯑꯦꯁ ꯇ꯭ꯋꯦꯟꯇꯤ ꯐꯥꯚ ꯖꯤ ꯑꯦꯁ ꯇ꯭ꯋꯦꯟꯇꯤ ꯐꯥꯏꯚ ꯑꯗꯨ ꯂꯣꯏꯅꯃꯛ ꯍꯟꯗ꯭ꯔꯦꯠꯅꯤꯌꯥ ꯑꯗꯣ ꯅꯪ ꯀꯩꯌꯥ ꯀꯨꯝꯕ ꯈꯨꯝꯒꯦ
ꯑꯗꯣ ꯂꯣꯏꯅꯃꯛꯗꯤ ꯈꯣꯝꯃꯦ ꯑꯩꯗꯤ ꯑꯁ ꯃꯇꯥꯝ ꯀ꯭ꯔꯤ ꯍꯥꯏꯁꯤꯔꯥ ꯃꯣꯏ ꯃꯇꯝ ꯄꯤꯕꯗꯣ ꯌꯥꯝ ꯂꯤꯃꯤꯠ ꯑꯣꯏꯕꯒꯤ ꯇꯥꯎꯔꯒꯦ ꯀꯔꯤ ꯍꯥꯢꯁꯤꯔꯥ ꯈꯪ
ꯍꯟꯗ꯭ꯔꯦꯠ ꯍꯟꯗ꯭ꯔꯦꯠꯇꯗꯒꯤ ꯍꯟꯗ꯭ꯔꯦꯠ ꯈꯨꯝꯕ ꯅ
ꯍꯣꯏ ꯈꯨꯝꯃꯦ
ꯑꯁ ꯑꯗꯨꯗꯤ ꯌꯥꯝ ꯇꯨꯋꯦꯍꯦ ꯅꯪꯗꯤ
ꯑꯗꯨ ꯑꯗꯨ ꯑꯣꯏꯔꯁꯨ ꯀ꯭ꯔꯤ ꯍꯥꯢꯁꯤꯔ ꯅꯦꯒꯦꯇꯤꯞ ꯃꯥꯔꯀꯤꯡ ꯌꯥꯝ ꯂꯥꯢꯑꯦꯗꯅ ꯖꯤꯔꯣ ꯄꯣꯏꯟ ꯐꯤꯐꯇꯤꯔ ꯇꯥꯎꯕꯅꯦ ꯅꯦꯒꯦ ꯅꯦꯒꯦꯇꯤꯞ ꯃꯥꯔꯀꯤꯡꯗꯣ
ꯑꯣ ꯋꯥꯟ ꯕꯥꯏ ꯐꯣꯔꯅꯦ ꯋꯥꯟ ꯕꯥꯏ ꯐꯣꯔꯅꯦ ꯅꯦꯒꯦꯇꯤꯞꯗꯣ
ꯑꯣ ꯑꯗꯨ ꯎꯝ ꯑꯩꯈꯣꯏ ꯁꯤꯒꯤꯗꯤ ꯈꯔ ꯀꯔꯤ ꯍꯥꯏꯁꯤ ꯇꯥꯎ ꯍꯟꯊꯥꯕꯒꯨꯝ ꯇꯥꯎꯕꯅꯦ
ꯍꯣꯏ ꯖꯦꯔꯣ ꯄꯣꯏꯟ ꯇ꯭ꯋꯦꯟꯇꯤ ꯐꯥꯏꯚꯅꯤꯕ ꯅꯦꯒꯦꯇꯤꯞꯇꯣꯀꯣ ꯋꯥꯟ ꯕꯥꯏ ꯐꯣꯔꯅꯤꯕ
ꯍꯣꯏ ꯍꯣꯏ
ꯑꯗꯨꯗꯤ ꯅꯪ ꯌꯥꯝ ꯊꯨꯑꯦꯅꯦ
ꯍꯣꯏ ꯊꯨꯋꯦ ꯑꯗꯨ ꯑꯣꯢꯔꯁꯨ ꯃꯇꯝ ꯀꯔꯤ ꯍꯥꯏꯁꯤꯔꯥ ꯅꯦꯇꯤꯞ ꯃꯥꯔꯀꯤꯡ ꯂꯥꯢꯕꯒꯤ ꯑꯩꯅ ꯃꯦꯠꯁꯇꯗꯤꯀꯣ ꯑꯩꯁ ꯃꯦꯠꯁꯇꯣ ꯈꫭꯠ ꯇꯦꯕ ꯀꯣꯛꯇ ꯀꯔꯤ ꯍꯥꯏꯁꯤꯔꯥ ꯑꯗꯨꯨꯝ ꯁꯅꯔꯒ ꯀꯣꯏꯁꯥꯡꯒ ꯈꯔ ꯃꯥꯟꯅꯕ ꯈꯤꯇꯪ ꯌꯧꯔꯥꯛꯄꯗꯣ ꯑꯗꯨꯅ ꯑꯩꯗꯤ ꯑꯗꯨꯝ ꯊꯥꯒ꯭ꯔꯦ ꯃꯦꯠꯁ ꯇꯗꯤ ꯑꯗꯨ ꯈꯣꯠꯂꯒ ꯂꯥꯏꯔꯗꯤ ꯃꯇ ꯌꯥꯝ ꯆꯥꯡꯉꯅꯤ ꯑꯗꯨꯒꯤ ꯑꯩꯅ
ꯑꯗꯨꯗꯤ ꯌꯥꯏ
ꯑꯩꯗꯤ ꯕꯦꯡꯒꯤꯗꯤ ꯁꯤꯅ ꯐꯥꯔꯁ ꯇꯥꯏꯝꯅꯤꯅꯀꯣ
ꯑꯥ
ꯍꯥꯏꯗꯕꯗꯣ
ꯑꯗꯨꯅ ꯌꯥꯝ ꯌꯥꯝ ꯍꯥꯏꯌꯦ ꯑꯩꯅ ꯑꯩꯅ ꯍꯥꯏꯕꯅꯤ ꯌꯥꯝ ꯌꯥꯝ ꯍꯥꯏ ꯍꯥꯏꯌꯦ ꯃꯦꯠꯁꯨ ꯐꯤꯐꯇꯤ ꯃꯤꯅꯤꯠ ꯈꯛꯇꯅꯦꯕ ꯐꯪꯒꯗꯕꯗꯣ ꯅꯠꯇ꯭ꯔꯣ ꯑꯃꯗ ꯑꯗ ꯑꯩꯒꯤ ꯐ꯭ꯔꯦꯟ ꯑꯃꯁꯨ ꯊꯥꯏꯌꯦꯕ
ꯍꯣꯏ
ꯑꯦꯁ ꯕꯤ ꯑꯥꯏ
ꯍꯣꯏ ꯑꯦꯁ ꯕꯤ ꯑꯥꯏꯒꯤꯅꯤ ꯑꯗꯨꯗꯤ ꯑꯦꯄ꯭ꯔꯤꯟꯇꯦꯠꯁꯨ ꯑꯣꯏꯕꯒꯤ ꯈꯔ ꯍꯣꯡꯕꯒꯤꯅꯤ ꯍꯣꯏ ꯍꯣꯏ
ꯑꯦꯁ ꯕꯤ ꯑꯥꯏ ꯄ꯭ꯔꯤꯟꯇꯔ ꯑꯗꯨꯅꯤꯕ ꯑꯩꯒꯤ ꯐ꯭ꯔꯦꯟ ꯑꯃꯁꯨ ꯊꯥꯏꯌꯦꯕ ꯃꯥꯗꯤ ꯍꯟꯗ꯭ꯔꯦꯗꯒꯤ ꯐꯣꯔꯇꯤ ꯁꯤꯛꯁ ꯀꯨꯝꯃ ꯍꯨꯝꯃꯦ ꯍꯥꯏꯌꯥ
ꯑꯣ ꯑꯣ ꯀꯔꯤꯒꯤꯔꯥ ꯃꯥꯗꯤ ꯃꯇꯝ ꯃꯇꯝꯗꯤ ꯂꯥꯏꯔꯗꯤ ꯂꯥꯏꯔꯦ
ꯑꯁ ꯐꯣꯔꯇꯤ ꯁꯤꯛꯁꯀꯨꯝꯕꯁꯨ ꯃꯥꯗꯤ ꯌꯥꯝ ꯅꯠꯇꯦ ꯃꯥꯗꯤ ꯈꯔ ꯁꯤꯌꯎꯔꯤꯇꯤ ꯅꯠꯇꯕꯗꯤ ꯈꯨꯝꯗꯧ ꯃꯥꯜꯂꯦ
ꯑꯣ ꯑꯣ ꯍꯣꯏ ꯅꯦꯒꯦꯇꯤꯞ ꯃꯥꯔꯀꯤꯡ ꯂꯩꯕꯅꯤꯅꯀꯣ ꯑꯩꯗꯤ ꯑꯁꯤꯗꯗꯤ ꯑꯦꯄ꯭ꯦꯟꯇꯤꯁꯀꯤ ꯔꯤꯍꯥꯜꯁꯦꯜ ꯊꯋꯥꯏ ꯌꯥꯎꯗꯕꯗꯣ ꯑꯗꯨꯒꯤꯅꯤ ꯑꯗꯨꯅ ꯆꯨꯝꯕ ꯆꯨꯝꯗꯁꯨ ꯑꯩꯗꯤ ꯑꯗꯨꯝ ꯂꯣꯏꯅꯃꯛ ꯇꯥꯎꯈ꯭ꯔꯦ
ꯑꯣ ꯖꯥ
ꯂꯥꯏꯔꯤꯛꯁꯨ ꯄꯥꯗꯕ ꯑꯩꯒꯤ ꯑꯁꯤꯗꯤ ꯑꯩ ꯈꯔ ꯊꯋꯥꯏ ꯑꯩꯅ ꯊꯝꯗꯦꯕ ꯑꯁꯤꯗꯤ ꯏꯝꯄꯣꯔꯇꯦꯟ ꯑꯣꯏꯅ
ꯎꯝ
ꯑꯁꯤꯗꯗꯤ ꯃꯊꯥꯡꯗꯗꯤ ꯇꯥꯎ ꯂꯥꯏꯔꯤꯛꯀ ꯄꯥꯒꯅꯤ ꯑꯗꯨꯒ ꯁꯤꯗꯤ ꯂꯥꯏꯔꯤꯛꯁꯨ ꯄꯥꯗꯦꯕ ꯕꫭꯜꯒ ꯌꯦꯡꯉꯒ ꯑꯗꯨꯝ ꯂꯩꯌꯦ ꯑꯩꯗꯤ ꯑꯦꯁ ꯑꯦꯁ ꯁꯤꯒꯤꯁꯨ ꯁꯨꯝꯃꯛꯄꯂꯥꯏꯕꯅꯤꯅ
ꯑꯗꯨꯒꯤ ꯑꯦꯖꯥꯝꯗ ꯈꯔ ꯍꯥꯡꯕ ꯑꯩ ꯑꯥ ꯑꯥ ꯃꯤꯁ ꯃꯤꯁ ꯃꯤꯁ ꯃꯤꯁ ꯃꯤꯁ ꯌꯨꯅꯤꯚꯔꯁ ꯍꯥꯏꯕ꯭ꯔꯥ ꯑꯗꯨꯁꯨ ꯂꯥꯛꯑꯃꯜꯂꯦ
ꯍꯥ ꯍꯥ ꯃꯤꯁ ꯌꯨꯅꯤꯚꯔꯁꯀꯤꯔꯣ ꯑ ꯑ ꯃꯤꯁ ꯌꯨꯅꯤ ꯚꯔꯁꯀꯤꯗꯤ ꯈꯪꯗꯦ ꯂꯥꯛꯇꯦꯗ ꯈꯪꯗꯦ ꯂꯥꯛꯄ ꯈꯪꯗꯦ
ꯑꯗꯨꯒ ꯁꯟ ꯔꯤꯕꯔ ꯍꯥꯏꯕ ꯀꯔꯤꯒꯤ ꯇ꯭ꯔꯤꯕꯨꯇ꯭ꯔꯤꯅꯣ ꯑꯗꯨꯁꯨ ꯂꯥꯛꯑ ꯑꯗꯨꯁꯨ ꯂꯥꯛꯑꯀꯣ
ꯍꯣꯏ ꯑꯥ ꯂꯥꯛ ꯂꯥꯛꯑꯦ ꯍꯣꯏ
ꯑꯗꯨꯒ ꯑꯥꯏꯒꯟꯒꯤ ꯀꯦꯄꯤꯇꯦꯜꯁꯨ ꯃꯥꯜꯂꯦ ꯑꯗꯨꯒ ꯍꯥꯡꯕ ꯃꯥꯜꯂꯦ
ꯎꯝ ꯑꯗꯨꯒ ꯎꯝ ꯀꯅꯥꯒꯤ ꯁꯤ ꯑꯦꯝꯁꯨ ꯍꯥꯡꯕꯅꯦꯀꯣ ꯑꯗꯨ ꯄꯥꯎ ꯍꯪꯡꯉꯦ ꯁꯤ ꯑꯦꯝꯒꯤ ꯃꯤꯡ ꯐꯥꯎꯀꯣ ꯁꯤ ꯑꯦꯝꯒꯤ ꯃꯤꯡ ꯍꯥꯏꯔꯒ ꯁꯤ ꯀꯅꯥꯒꯤ ꯑꯥ ꯁꯤ ꯀꯅꯥꯒꯤ ꯑꯦ ꯁꯤ ꯑꯦꯝꯅꯣꯅ